ꯍꯜꯂꯣ ꯑꯣ ꯇꯥꯏ ꯇꯥꯏ ꯑꯁ ꯀꯥꯡ ꯌꯥꯝ ꯆꯤꯛ ꯆꯥꯅꯤꯍꯦ ꯎꯝ
ꯅꯪ ꯑꯗꯨ ꯁꯨꯃꯥꯏꯅ ꯅꯪ ꯇꯥꯏꯃꯤꯡ ꯇꯨꯝ ꯅꯣꯏ ꯆꯥꯛꯆꯔꯕꯣ
ꯆꯥꯔꯦ ꯑꯗꯨꯕꯨꯗꯤ ꯆꯤꯛꯀꯟ ꯆꯒꯥꯏꯔꯦ ꯑꯗꯨꯒ ꯉꯥꯏꯍꯥꯛ ꯐꯤꯂꯝ ꯌꯦꯡꯊꯣꯛꯑꯦ ꯐꯤꯂꯝ ꯌꯦꯡꯊꯣꯛꯑꯒ ꯂꯩꯔꯝꯕꯅꯦ
ꯀꯩꯅꯣꯗꯣ ꯅꯪꯒꯤ ꯃꯨꯚꯗꯣ ꯁꯤꯔꯤꯁ ꯔꯣ ꯅꯠꯇ꯭ꯔꯣ ꯀꯩꯅꯣ
ꯁꯦꯔꯤꯁꯅꯦ ꯀꯩꯅꯣꯗꯣ ꯑꯃ ꯅꯦꯠꯐꯂꯤꯛꯁ ꯀꯤ ꯀꯩꯅꯣꯅ ꯑꯃ ꯂꯩꯕꯅꯦꯕꯀꯣ ꯅꯪ ꯊꯥꯏꯅ ꯀꯩꯅꯣꯒ ꯇꯧꯗꯣ ꯈꯪꯕ꯭ꯔꯥ ꯊꯥꯏꯅ ꯃꯨꯕꯤꯒ ꯊꯣꯛꯂꯛꯑꯀꯥꯟꯗ ꯑꯕꯇꯥꯔ ꯗ ꯂꯥꯁ ꯑꯦꯚꯦꯟꯗꯔꯅ ꯇꯧꯕꯗꯣ
ꯌꯦꯡꯉꯦ ꯌꯦꯡꯉꯦ ꯃꯣꯏ ꯐꯣꯔꯍꯦꯠꯇ ꯀꯩꯅꯣ ꯂꯩꯕꯗꯣ
ꯑꯣ ꯑꯗꯨꯒꯤ ꯗ ꯂꯥꯁ ꯏꯚꯦꯟꯗꯔꯗꯨꯒꯤ ꯑꯗꯨꯒꯤ ꯀꯩꯅꯣꯗꯨꯗꯤ ꯌꯦꯡꯉꯕ ꯀꯣꯟꯅ ꯑꯃꯨꯛ ꯃꯣꯏꯒꯤ ꯅꯦꯠꯐ꯭ꯂꯤꯛꯁ ꯁꯦꯔꯤꯁꯀꯤꯗ ꯑꯃ ꯊꯣꯛꯄꯗꯣ ꯁꯦꯔꯤꯁ ꯑꯣꯏꯅ
ꯆꯥ ꯑꯃ ꯅꯨꯄꯥ ꯃꯁꯛ ꯀ꯭ꯌꯨꯠ ꯑꯣꯏꯕꯗ ꯅꯠꯇ꯭ꯔꯥ ꯍꯦꯔꯣꯗ ꯌꯦꯡꯉꯤ ꯌꯦꯡꯉꯦ
ꯑꯣ ꯑꯣ ꯍꯥꯏꯗꯤ ꯀꯩꯅꯣꯗꯣ ꯅꯦꯠꯐ꯭ꯂꯤꯛꯁꯀꯤ ꯑꯣꯏꯅ ꯁꯦꯔꯤꯁꯇꯣ
ꯑꯥ ꯑꯥ ꯌꯦꯡꯈ꯭ꯔꯦ
ꯎꯝ ꯑꯗꯨꯒꯤꯗꯣ ꯑꯃꯨꯛ ꯁꯦꯔꯤꯌꯁ ꯑꯣꯏꯅ ꯃꯣꯏ ꯑꯗꯨꯒꯤꯗꯣ ꯌꯦꯡꯉꯝꯕꯅꯦ ꯑꯩ ꯀꯨꯏꯕꯨꯗꯤ ꯀꯨꯏꯔꯦꯕꯀꯣ ꯁꯤꯖꯟ ꯋꯥꯟꯗꯣ ꯑꯩꯅ ꯌꯦꯡꯗꯕ ꯑꯗꯩꯗꯤ ꯃꯣꯏ ꯁꯤꯖꯟ ꯇꯨꯒꯤ ꯁꯨꯝ ꯑꯩꯅꯒ ꯌꯨꯇ꯭ꯌꯨꯕ ꯁꯣꯔꯠꯇꯒꯁꯨ ꯃꯣꯏꯒꯤꯒ ꯀ꯭ꯂꯤꯞꯀꯁꯨ ꯃꯇꯦꯠ ꯃꯇꯦꯠ ꯎꯕꯗꯨꯗ ꯊꯣꯛꯑꯦ ꯑꯗꯨꯗꯤ ꯈꯪꯗꯕ ꯅꯨꯡꯉꯥꯏꯅꯤꯅꯦꯅ ꯇꯧꯔꯒ ꯉꯁꯥꯏꯗ ꯌꯦꯡꯈꯠꯄ ꯍꯧꯕꯅꯦ ꯄꯣꯁꯄꯨꯗꯤ ꯇꯥꯏꯑꯦ ꯑꯗꯨꯃꯥꯏꯅ ꯇꯧꯔꯒ ꯁꯤꯖꯟ ꯇꯨꯗ ꯑꯣꯏꯅ ꯌꯦꯡꯒꯦꯅ ꯇꯧꯕꯅꯦ
ꯕꯤ ꯑꯦꯐ ꯑꯦꯛꯁꯇꯤ ꯑꯗꯨꯝ ꯐꯖꯕꯅꯦꯍꯦ ꯃꯣꯏꯗ
ꯅꯥꯜꯂꯦ ꯑꯗꯨꯒꯤꯕꯨꯗꯤ
ꯅꯥꯜꯂꯦ ꯏꯗꯤꯇꯤꯡ ꯌꯥꯕꯅꯦ ꯑꯗꯨꯝ ꯐꯖꯩ ꯃꯣꯏ ꯒ꯭ꯔꯥꯐꯤ ꯀꯨꯝꯕꯁꯨ ꯑꯗꯣ ꯑꯦꯛꯇꯤꯡꯗꯤ ꯈꯤꯇꯪꯗꯤ ꯋꯥꯠꯇꯤ ꯋꯥꯠꯇꯅꯦ ꯃꯣꯏꯗꯣ
ꯍ ꯍꯣ ꯍꯣ ꯍꯣ ꯇꯤꯡꯒꯤꯔꯣ ꯈꯪꯗꯦꯗ ꯑꯩꯗꯤ ꯀꯩꯅꯣꯗꯣ ꯃꯣꯏꯒꯤ ꯕꯤ ꯑꯦꯐ ꯑꯦꯛꯁꯤꯗ ꯐꯖꯔꯦꯅ ꯌꯦꯡꯉꯦ ꯑꯗꯨꯝ ꯅꯥꯜꯂꯦꯅ
ꯎꯝ ꯀꯩꯅꯣ ꯍꯦꯔꯣ ꯀꯩꯅꯣꯗ ꯅꯨꯄꯥ ꯑꯕꯇꯥꯔꯗꯣ
ꯑꯥ ꯑꯗꯨꯏꯗꯣ ꯅꯪ ꯀꯩꯅꯣꯒꯨꯝꯕ ꯇꯧꯅꯤꯡꯕ꯭ꯔꯥ ꯍꯥꯏꯗꯤ ꯅꯠꯇ꯭ꯔꯒ ꯏꯟꯚꯦꯁꯃꯦꯟꯒꯨꯝꯕꯒꯤ ꯑꯥꯏꯗꯤꯌꯥꯒꯨꯝꯕꯒ ꯂꯩꯕ꯭ꯔꯥ ꯀꯩꯀꯩ
ꯑꯩ ꯉꯣꯟꯗꯗꯤ ꯀꯔꯤꯝꯇ ꯌꯥꯎꯗ꯭ꯔꯦꯅꯦ ꯑꯗꯨꯗꯤ
ꯏꯟꯕꯦꯁꯃꯦꯟꯒꯨꯝꯕ
ꯑꯩ ꯑꯩꯖꯦ ꯁꯇꯛ ꯇꯧꯔ ꯂꯩꯔꯦ ꯌꯥꯗ꯭ꯔꯦ
ꯑꯣ ꯀꯩꯗꯩ ꯏꯁꯇꯛ ꯇꯧꯔꯕ ꯌꯥꯝ ꯀꯥ ꯍꯦꯟꯅ ꯃꯅꯨꯡ ꯍꯨꯠ ꯗꯤꯇꯦꯜ ꯑꯣꯏꯅ ꯍꯥꯏꯗꯕꯤꯗ ꯅꯠꯇꯦ ꯀꯌꯥꯝ ꯏꯁꯇꯛ ꯇꯧꯔꯒꯦꯕ
ꯁꯇꯛ ꯇꯧꯕꯁꯦ ꯌꯥꯗ꯭ꯔꯦ ꯄ꯭ꯔꯣꯒ꯭ꯔꯦꯁ ꯌꯥꯝ ꯂꯩꯇ꯭ꯔꯦꯕ ꯍꯟꯗꯛꯁꯦ ꯅꯪ ꯀꯩꯅꯣ ꯑꯃꯗꯣ ꯀꯣꯜ ꯇꯧꯕ ꯐꯪꯗ꯭ꯔꯕꯣ ꯍꯥꯥ ꯇꯥꯕ꯭ꯔꯣ ꯍꯜꯂꯣ